ꯍꯜꯂꯣ ꯍꯥꯎ ꯑꯕꯦꯅꯥꯎ ꯀꯥꯏꯀꯨ ꯍꯥꯎ ꯇꯥꯏꯌꯦ
ꯅꯨꯡꯉꯥꯏꯔꯤꯕ ꯏꯌꯥꯝꯕ
ꯍꯥꯏ ꯍꯥꯏ ꯅꯨꯡꯉꯥꯏꯔꯤ ꯅꯪꯒꯤ ꯃꯈꯣꯟ ꯇꯥꯕꯁꯨ ꯅꯨꯡꯕꯨ ꯅꯨꯡꯉꯥꯏꯗ
ꯎꯝ ꯆꯥꯛ ꯏꯁꯤꯡ ꯎꯅꯥꯗꯔ꯭ꯕꯣ ꯀꯩ ꯏꯟꯖꯥꯡ ꯆꯥꯔꯒꯦ
ꯆꯥꯛꯁꯤꯡꯁꯦ ꯉꯁꯤꯗꯤ ꯆꯝꯊꯣꯡ ꯑꯃꯒ ꯀꯥꯡꯍꯧ ꯑꯃꯒ ꯇꯧꯔꯦ
ꯎꯝ
ꯑꯗꯨꯒ ꯍꯥꯏꯗꯤ ꯑꯗꯨ ꯀꯩꯅꯣꯒꯤ ꯑꯣꯏꯔꯛꯄꯅꯤꯅ ꯑꯩꯅ ꯑꯗꯨꯃꯥꯏꯅ ꯆꯥꯔꯒ ꯇꯣꯏ ꯀꯥꯟꯂꯛꯄꯅꯤꯅ ꯍꯥꯎꯋꯦ ꯑꯗꯨꯅ ꯐꯅꯩ ꯏꯁ ꯅꯨꯡꯉꯥꯏꯅꯤꯅ
ꯎꯝ
ꯑꯁ ꯅꯨꯡꯉꯥꯏꯔꯦ ꯅꯪ ꯐꯣꯟ ꯇꯧꯔꯛꯄꯁꯦ
ꯑꯁ ꯑꯩ ꯏꯌꯥꯝꯕ ꯅꯝꯕꯔ ꯀꯏꯗꯤ ꯇꯧꯔꯛꯏꯅꯦ ꯀꯩꯅꯣꯅꯦ ꯁꯨꯃꯥꯏ ꯏꯌꯥꯝꯕ ꯑꯣꯏ ꯂꯩ ꯀꯥꯏꯗ ꯃꯩ ꯑꯦꯦꯛꯇꯤꯛꯀꯤ ꯃꯩ ꯄꯨꯁꯜꯂꯛꯑꯦ ꯑꯗꯣ ꯀꯃꯥꯏꯅ ꯇꯧꯔꯤꯅꯣ ꯀꯃꯥꯏꯅ ꯄꯨꯁꯟꯒꯦ ꯍꯥꯏꯗꯤ ꯑꯩ ꯀꯃꯥꯏ ꯀꯃꯥꯏꯅ ꯊꯥꯟꯒꯦ ꯈꯣꯠꯀꯦꯅ ꯁꯨꯝ ꯑꯩꯁꯨ ꯑꯩꯈꯣꯏ ꯂꯩꯀꯥꯏ ꯑꯗꯣ ꯃꯩꯗꯣ ꯄꯂ ꯃꯝꯃꯦ ꯃꯝꯃꯦꯗꯤ ꯃꯩꯅꯨꯡ ꯊꯥꯟꯕ ꯈꯣꯠꯄ ꯅꯨꯡꯗꯥꯡ ꯆꯠꯊꯣꯛ ꯆꯠꯁꯤꯟ ꯈꯣꯠꯄꯗꯣ ꯌꯥꯝ ꯅꯨꯡꯉꯥꯏꯇꯔꯦ
ꯑꯦ
ꯀꯃꯥꯏ ꯀꯃꯥꯏꯅ ꯇꯧ ꯃꯩ ꯅꯨꯡ ꯄꯨꯁꯜꯂꯦ ꯑꯦꯂꯦꯛꯇꯤꯔꯤꯛꯀꯤ ꯃꯩ ꯄꯨꯁꯜꯂꯛꯑꯦ ꯑꯗꯣ ꯑꯩꯈꯣꯏꯁꯨꯅꯨꯡ ꯀꯃꯥꯏꯅ ꯄꯨꯁꯟꯖꯥꯟꯗ ꯈꯣꯠꯇꯒꯦ ꯀꯩ ꯀꯩ ꯇꯧꯒꯗꯒꯦ ꯑꯌꯥꯝꯕꯗ ꯁꯨꯝ ꯈꯪꯕ꯭ꯔꯅ ꯑꯗꯨꯒꯤ
ꯍꯣꯏꯅꯦ ꯍꯣꯏꯅꯦ ꯍꯥꯏꯔ ꯂꯣꯏꯔꯦ ꯄꯨꯁꯤꯟꯕꯁꯦ ꯍꯧꯖꯤꯛꯇꯤ ꯀꯩꯁꯨ ꯋꯥꯗ꯭ꯔꯕꯅꯦ
ꯎꯝ
ꯍꯥꯏꯗꯤ ꯊꯥꯏꯅ ꯃꯇꯝꯒꯤ ꯄꯣꯁ ꯌꯨꯡꯉꯝꯃꯒ ꯑꯗꯨꯝ ꯍꯥꯏꯗꯤ ꯄꯣꯁꯇꯨ ꯇꯦꯛꯄ ꯈꯣꯠꯄ ꯇꯨꯕ ꯌꯥꯎꯔꯒ ꯃꯩ ꯀꯨꯏꯅ ꯀꯨꯏꯅ ꯂꯥꯛꯇꯕꯗꯣ
ꯑ
ꯑꯗꯨꯒꯨꯝꯕꯗꯤ ꯑꯣꯏꯗ꯭ꯔꯕꯅꯦ ꯑꯗꯨꯝꯕ ꯂꯩꯕꯗꯅꯦꯕ ꯆꯥꯡ ꯅꯥꯏꯅ ꯅꯪꯅ ꯂꯥꯛꯏ ꯂꯥꯛꯇꯦ ꯇꯧꯔꯤꯗꯣ ꯍꯧꯖꯤ ꯇꯤ ꯑꯅꯧꯕ ꯁꯤꯁꯇꯦꯝ ꯂꯥꯛꯈꯤꯕꯗꯒꯤ ꯄ꯭ꯔꯤꯄꯦꯗ ꯁꯤꯁꯇꯦꯝ ꯂꯥꯛꯈ꯭ꯔꯦꯗꯅꯀꯣ ꯑꯗꯨꯗꯣ ꯃꯣꯏ ꯄꯄ ꯄꯩꯁꯥꯤꯅ ꯄꯤ ꯇ
ꯎꯝ
ꯑꯗꯨꯅ ꯅꯪꯁꯨ ꯄꯩꯁꯥ ꯊꯤꯕ ꯖꯥꯔꯦ ꯄꯩꯁꯥ ꯊꯤꯔꯒꯗꯤ ꯃꯣꯏꯅ ꯁꯦꯝꯕ ꯂꯥꯛꯇꯕ ꯃꯇꯝꯗ ꯅꯪꯅ ꯀꯝꯄ꯭ꯂꯦꯟ ꯇꯧꯕ ꯌꯥꯔꯦ ꯀꯔꯤꯒꯤꯅꯣ ꯑꯩꯈꯣꯏ ꯁꯤ ꯂꯥꯛꯇ꯭ꯔꯤꯕ ꯑꯁꯤ ꯑꯣꯔꯤꯌꯥ ꯌꯥꯗꯕ ꯀꯩꯣ ꯑꯗꯨꯝ ꯃꯣꯏꯗ ꯀꯧꯔꯒ ꯆꯦꯛ ꯇꯧꯍꯟꯕ ꯌꯥꯏꯑꯕ ꯍꯥꯏꯗꯤ ꯄꯩꯁꯥꯗꯣ ꯑꯩꯈꯣꯏꯅ ꯊꯤꯕꯅꯤꯅꯀꯣ ꯃꯣꯏꯗ ꯍꯥꯏꯗꯤ ꯃꯣꯏꯗ ꯇꯣꯂꯣꯞ ꯆꯥꯔꯤꯅꯤ ꯃꯣꯏꯅ ꯑꯗꯨꯝꯕ ꯊꯕꯛ ꯇꯧꯅꯕ ꯂꯩꯔꯤꯅꯦꯕ
ꯎꯝ ꯃꯥ
ꯃꯣꯏ ꯃꯤ ꯇꯣꯉꯥꯟꯅ ꯀꯥꯏꯊꯣꯛꯏꯅꯦꯕꯀꯣ
ꯎꯝ
ꯑꯗꯨꯅ ꯑꯗꯨꯒꯤ ꯅꯤꯅ ꯅꯪꯅ ꯌꯥꯔꯛ ꯈꯣꯂꯛꯇꯕꯗ ꯃꯣꯏ ꯀꯧꯕ ꯌꯥꯅꯤ ꯑꯗꯣ ꯁꯝꯕ ꯈꯣꯠꯄꯒꯤ ꯍꯥꯏꯁꯦ ꯀꯩꯁꯨ ꯂꯨꯗꯕꯅꯦ ꯑꯗꯨꯝꯕ ꯑꯣꯔ ꯅꯨꯡꯉꯔ ꯁꯝꯃ ꯈꯣꯠꯂꯒ ꯅꯪꯅ ꯀꯔꯤ ꯇꯧꯅꯤꯡꯉꯤꯅꯣ ꯇꯧꯅꯤꯡꯉꯤꯕꯅꯣ ꯇꯧꯕꯁꯤꯕꯨꯗꯤ ꯁꯦ ꯌꯥꯝ ꯂꯩꯔꯦꯗ ꯑꯩꯈꯣꯏꯗꯋꯥꯏꯗꯁꯨ ꯍꯥꯟꯅꯗꯤ ꯆꯥꯡ ꯅꯥꯏꯔꯝꯗꯌꯦ ꯃꯩꯖꯦ
ꯎꯝ
ꯉꯥꯏꯍꯥꯛꯇꯪ ꯂꯩꯔꯒ ꯍꯥꯏꯗꯤ ꯅꯣꯡꯂꯩ ꯅꯨꯡꯁꯤꯠ ꯈꯤꯇꯪ ꯇꯧꯔꯛꯄꯗ ꯄꯣꯁ ꯇꯨꯕ ꯎ ꯋꯥ ꯇꯦꯛꯄ ꯈꯣꯠꯄꯅꯤ ꯈꯪꯗꯦ ꯇꯧꯁꯤꯜꯂꯒ ꯋꯥꯌꯥꯔꯅ ꯇꯥꯁꯤꯟꯕꯗꯣ
ꯔꯥꯐꯟ
ꯑꯗꯨꯒꯨꯝꯕꯅ ꯃꯔꯝ ꯑꯣꯏꯔꯒ ꯃꯩꯁꯦ ꯅꯨꯃꯤꯠ ꯍꯨꯝꯅꯤ ꯃꯔꯤꯅꯤꯒꯨꯝꯕꯒ ꯂꯥꯛꯇꯕ
ꯎꯝ
ꯑꯗꯨꯝ ꯁꯥꯡ ꯁꯥꯡ ꯂꯥꯛꯇꯦꯕꯀꯣ
ꯎꯝ
ꯍꯣꯏ ꯑꯗꯨꯅ ꯑꯩꯈꯣꯏꯅ ꯑꯩꯗꯤ ꯆꯦꯛꯁꯤꯟꯖꯔꯦ ꯃꯊꯪꯗꯒꯤ ꯁꯨꯃꯥꯏꯅ ꯇꯧꯔꯛꯑꯒꯗꯤ ꯁꯨꯃꯥꯏꯅ ꯇꯧꯔꯛꯑꯅꯤꯅ ꯈꯪꯕꯅꯤꯅ ꯑꯗꯨꯅ ꯀꯔꯤ ꯍꯥꯏꯅꯤ ꯑꯩꯈꯣꯏ ꯏꯌꯥꯝꯕꯁꯤꯡ ꯃꯣꯏꯒꯤ ꯄꯋꯥꯔ ꯕꯦꯡꯒ ꯂꯩꯔꯝꯃꯦ ꯑꯗꯣ ꯄꯥꯏꯅꯔꯦ ꯃꯩ ꯂꯥꯛꯇꯕ ꯃꯇꯝꯗꯗꯤ ꯀꯃꯥꯏꯅ ꯌꯦꯡꯅꯤ ꯐꯣꯟꯁꯦ ꯍꯥꯏ ꯅꯠꯇ꯭ꯔꯣ
ꯃꯥꯅꯤ ꯃꯥꯅꯦ ꯑꯗꯨꯒ ꯑꯌꯥꯝꯕ ꯍꯣꯏ ꯊꯥꯏꯅꯉꯩ ꯃꯇꯝꯒ ꯑꯗꯣ ꯍꯧꯖꯤꯛꯇꯤ ꯄ꯭ꯔꯤꯄꯦꯗ ꯂꯥꯛꯑꯦ ꯄ꯭ꯔꯤꯄꯦꯗ ꯂꯥꯛꯄꯁꯦ ꯑꯩꯈꯣꯏ ꯊꯥꯏꯅꯉꯩ ꯃꯇꯝꯗꯗꯤ ꯃꯩꯁꯦ ꯑꯗꯨꯝ ꯑꯩꯈꯣꯏꯅ ꯊꯥꯅꯤꯡꯕ ꯃꯇꯝꯕꯨ ꯑꯗꯨꯝ ꯊꯥꯟꯕ ꯈꯣꯠꯄꯗ ꯄꯩꯁꯥ ꯊꯤꯔꯒꯁꯨ ꯌꯥꯝ ꯊꯤꯕ ꯊꯤꯗꯦ ꯑꯩꯈꯣꯏ ꯌꯥꯝ ꯊꯤꯗꯦ ꯈꯣꯠꯇꯦꯅ ꯍꯥꯏꯅꯩꯕꯀꯣ ꯑꯗꯣ ꯍꯧꯖꯤꯛꯀꯤ ꯄꯥꯟꯕ ꯄꯦꯠ ꯂꯥꯛꯄ ꯍꯥꯏꯁꯤꯅ ꯑꯩꯈꯣꯏ ꯃꯩꯁꯦ ꯑꯩꯈꯣꯏ ꯃꯩꯅ ꯑꯩꯈꯣꯏꯅ ꯄꯩꯁꯥ ꯑꯉꯝꯕ ꯈꯔꯁꯦ ꯍꯥꯞꯆꯔꯅꯤ ꯍꯥꯞꯆꯕꯁꯦ ꯍꯦꯛ ꯂꯣꯏꯕꯒ ꯑꯃꯨꯛ ꯑꯗꯨꯗꯒꯤ ꯃꯈꯥ ꯇꯥꯟꯕ ꯈꯣꯠꯄ ꯌꯥꯗꯦ ꯍꯥꯏꯖꯕꯨ ꯁꯤ ꯀꯃꯥꯏꯅ ꯇꯧꯔꯤꯖꯥꯠꯅꯣ ꯍꯥꯏꯗꯤ ꯑꯗꯨꯝ ꯑꯩꯈꯣꯏꯅ ꯑꯗꯨ ꯄ꯭ꯔꯤꯄꯦꯗꯇꯩ ꯂꯧꯊꯣꯛꯑꯒ ꯑꯇꯣꯞꯄꯗꯒꯤ ꯀꯣꯠꯄ ꯌꯥꯕ꯭ꯔꯥ ꯅꯠꯇ꯭ꯔꯒ ꯄ꯭ꯔꯤꯄꯦꯗꯇꯩꯒꯤ ꯑꯗꯨꯝ ꯃꯩ ꯂꯥꯛꯇꯕꯗ ꯑꯗꯨꯝ ꯄꯩꯁꯥ ꯍꯥꯜꯂꯛꯒ ꯑꯃꯨꯛ ꯄꯩꯁꯥ ꯃꯩ ꯃꯩꯁ ꯑꯃꯨꯛ ꯂꯥꯛꯍꯟꯗꯔꯤ ꯅꯠꯇ꯭ꯔꯒ ꯑꯗꯨꯝ ꯑꯇꯣꯞꯄꯗꯤ ꯈꯣꯠꯄꯗ ꯀꯩꯁꯨ ꯀꯥꯏꯗꯕ꯭ꯔꯕ ꯏꯌꯥꯝꯕ
ꯑꯦꯍ ꯑꯇꯣꯞꯄꯗꯒꯤ ꯑꯩꯈꯣꯏꯅ ꯄꯩꯁꯥ ꯇꯤꯡꯅꯤꯡꯗꯕꯤ ꯈꯣꯠꯄ ꯑꯩꯁꯦ
ꯎꯝ
ꯄ꯭ꯔꯤꯄꯦꯌꯔ ꯇꯧꯧꯕꯗꯤ ꯄꯩꯁꯥ ꯊꯤꯗꯣꯏꯅꯤ ꯑꯗꯣ ꯄꯩꯁꯥ ꯇꯤꯡꯅꯅꯕ ꯈꯣꯠꯄ ꯍꯥꯏꯁꯦ ꯃꯣꯏꯒꯤ ꯌꯦꯡꯁꯤꯟꯕ ꯃꯤ ꯂꯥꯛꯀꯅꯤ
ꯎꯝ ꯍꯝ
ꯂꯩꯀꯥꯏꯗꯒ ꯁꯨꯝ ꯁꯨꯝ ꯏꯁꯄꯥꯏ ꯑꯣꯏꯅ ꯀꯩꯅ ꯊꯝꯕ ꯌꯥꯎꯕꯅꯦ
ꯑꯥ
ꯑꯗꯨ ꯃꯌꯥꯝꯗꯨꯅ ꯍꯥꯏꯈ꯭ꯔ ꯀꯅꯥꯗ ꯀꯔꯤ ꯍꯥꯏꯅꯤ ꯃꯥꯅ ꯑꯦꯛꯁꯟ ꯑꯣꯏꯅ ꯇꯧꯔꯛꯄꯩ ꯋꯥꯅꯤꯅ ꯅꯠꯇꯕꯗꯗꯤ ꯀꯝ ꯊꯣꯛꯂꯛꯑꯦꯕꯀꯣ
ꯎꯝ
ꯑ ꯌꯥꯝ ꯍꯗ ꯂꯩꯔꯤꯁꯤ ꯑꯗꯨꯅ ꯄ꯭ꯔꯤꯄꯦꯗ ꯄꯨꯁꯤꯟꯕꯒꯤ ꯅꯨꯡꯉꯥꯏ ꯍꯥꯏꯔꯒꯗꯤ ꯑꯣꯌꯥꯥ ꯅꯨꯡꯉꯥꯏꯒꯗꯗꯤ ꯅꯪꯒꯁꯨ ꯋꯥꯅꯤꯡꯉꯥꯏꯕꯅꯤꯗ
ꯎꯝ
ꯃꯣꯏ ꯃꯤ ꯑꯃ ꯇꯣꯛ ꯀꯧꯈ꯭ꯔꯣ
ꯎꯝ
ꯑꯗꯨꯒ ꯃꯣꯏ ꯃꯤ ꯌꯦꯟꯊꯣꯛ ꯀꯧꯔꯒ ꯂꯣꯏ ꯁꯦꯝꯕ ꯌꯥꯕꯅꯦꯕ ꯑꯣꯏꯍꯔꯒꯁꯗꯤ ꯏꯚꯟ ꯑꯩꯈꯣꯏ ꯁ꯭ꯋꯥꯏꯗꯐꯧꯗꯤꯤ ꯏꯕꯨꯡꯉꯣ ꯕꯦꯁꯃꯦꯟ ꯄꯦꯟ ꯄꯨꯔꯒ ꯑꯗꯨꯝꯕꯒꯤ ꯑꯗꯨꯒ ꯐꯥꯏꯅꯦꯜꯂꯤ ꯑ ꯄꯁꯤꯅ
ꯎꯝ
ꯑꯗꯨꯅꯤ ꯇꯧꯔꯤꯁꯦ ꯃꯩꯁꯦ ꯑꯁ ꯅꯨꯡꯉꯥꯏꯨ ꯀꯟꯅ ꯂꯥꯛꯈꯤꯕꯗꯗꯤ ꯍꯥꯏꯖꯕꯅꯤ ꯄ꯭ꯔꯤꯄꯦꯌꯔ ꯍꯥꯏꯖꯕꯅꯤ ꯀꯣ ꯌꯥꯝ ꯀꯨꯏꯅ ꯀꯨꯏꯅ ꯂꯥꯛꯇꯕ ꯌꯥꯎꯏꯤ ꯃꯣꯏꯁꯨ ꯁꯦꯝꯁꯨ ꯁꯦꯝꯃꯤ ꯁꯦꯝ ꯃꯩꯗꯣ ꯄꯥꯏꯔꯗ꯭ꯔ ꯄꯥꯏꯔ ꯁꯦꯝꯕꯕꯗꯤ ꯌꯥꯗꯕ ꯐ꯭ꯔꯦꯁ ꯑꯗꯨꯅ ꯄꯥꯏꯔꯒ ꯁꯦꯝꯃꯨꯕꯗꯤ ꯌꯥꯗꯕꯅꯤꯅ ꯀꯩ ꯍꯥꯏꯅꯤ ꯈꯨꯠꯁꯨ ꯈꯨꯂꯛ ꯌꯥꯝ ꯁꯤꯖꯤꯟꯅꯗꯅꯀꯣ ꯇꯧꯋꯦꯕ ꯅꯠꯇ꯭ꯔꯒꯗꯤ ꯀꯩ ꯍꯥꯏꯅꯤ
ꯎꯝ
ꯂꯤꯃꯤꯇꯦꯖ ꯑꯗꯨꯅ ꯀꯔꯤ ꯍꯥꯏꯅꯤ ꯑꯩꯈꯣꯏꯅ ꯄꯨꯁꯤꯟꯕ ꯃꯇꯝꯗ ꯈꯔ ꯍꯥꯏꯗꯤ ꯍꯥꯟꯅ ꯃꯣꯏ ꯁꯝꯕ ꯂꯥꯛꯄ ꯀꯅꯥꯒꯤꯗꯣ
ꯎꯝ
ꯑꯗꯨ ꯂꯥꯛꯑ ꯀꯥꯟꯗ ꯐꯖꯅ ꯍꯥꯏꯍꯧꯕ ꯑꯦ ꯑꯩ ꯄꯨꯛꯅꯤꯡ ꯈꯔ ꯍꯤꯡꯉꯛꯄꯁꯤ ꯂꯨꯕ ꯍꯥꯏꯔꯁꯨ ꯅꯠꯇ꯭ꯔꯒꯗꯤ ꯅꯪꯅꯊꯪꯅꯒꯤ ꯑꯃꯨꯛ ꯁꯦꯝꯃꯒꯤ ꯃꯤ ꯀꯥꯎꯊꯣꯛ ꯀꯧꯁꯤꯟ ꯇꯧꯕꯗꯣ ꯑꯗꯨꯅ ꯍꯦꯟꯅ ꯖꯟꯖꯥ ꯑꯣꯏꯕꯅꯦꯕ
ꯎꯝ ꯑꯗꯣ ꯑꯩꯈꯣꯏꯦ ꯆꯕꯁꯦꯀꯣ ꯅꯪꯗꯤ ꯑꯩꯈꯣꯏ ꯃꯩꯁꯦ ꯪ ꯃꯩ ꯏꯁꯤꯡꯕꯨ ꯇꯨꯔꯨ ꯏꯁꯤꯡꯕꯨ ꯑꯣꯏꯔ ꯔꯥꯏꯁ ꯀꯨꯀꯔꯕꯨ ꯑꯣꯏꯔ ꯉꯃꯤꯅ ꯄꯦꯠ ꯄꯥꯜꯂꯗꯤ ꯃꯥꯁꯦ ꯑꯗꯨꯝ
ꯎꯝ ꯎꯝ ꯍꯥꯏꯣ
ꯊꯣꯡ ꯔꯥꯏꯁ ꯀꯨꯀꯔ ꯇꯧꯔꯒ ꯆꯥꯛ ꯅꯨꯡ ꯊꯣꯡꯕ ꯑꯗꯒꯤ ꯇꯨꯨꯔꯨ ꯇꯧꯔꯒ ꯏꯁꯤꯡ ꯆꯤꯡꯕꯁꯦ ꯃꯣꯏ ꯑꯁꯨꯝꯕ ꯇꯧꯕꯁꯦ ꯃꯣꯏ ꯃꯩꯁꯦ ꯑꯗꯨꯝ ꯑꯩꯈꯣꯏ ꯅꯣꯡꯃꯒꯤ ꯂꯨꯄꯥ ꯀꯌꯥꯃꯨꯛ ꯆꯥꯒꯦ ꯅꯠꯇ꯭ꯔꯒ ꯃꯩ ꯆꯤꯡꯕꯒꯤ ꯃꯇꯨꯡ ꯏꯟꯅ ꯀꯛꯏꯔꯥ ꯀꯃꯥꯏꯅ ꯇꯧꯔꯤꯅꯣ ꯁꯤ
ꯃꯣꯏꯒꯤ ꯍꯣꯏꯅꯦ ꯃꯣꯏꯒꯤ ꯄ꯭ꯔꯤꯄꯦꯠꯇꯣ ꯑꯗꯨꯗ ꯄꯛꯈ꯭ꯔꯕꯅꯦ ꯊꯥ ꯅꯣꯡꯃꯗꯗꯤ ꯂꯨꯄꯥ ꯀꯌꯥꯅꯣ ꯑꯅꯤꯔꯛ ꯑꯍꯨꯝꯂꯛ ꯀꯌꯥꯔꯣꯝ ꯁꯥꯕꯅꯦꯕ
ꯑ
ꯍꯥꯏꯗꯤ ꯅꯪꯅ ꯃꯩꯗꯣ ꯊꯥꯜꯂꯒꯁꯨ ꯊꯥꯗ꯭ꯔꯒꯁꯨ ꯃꯣꯏ ꯆꯠꯈꯤꯗꯣ ꯄꯩꯁꯥꯁꯦ
ꯑꯥ
ꯑꯗꯨꯒ ꯀꯔꯤ ꯍꯥꯏꯅꯤ ꯅꯣꯡꯃꯒꯤ ꯍꯥꯏꯗꯤ ꯑꯗꯨꯃꯥꯏꯅ ꯀꯩꯅꯣ ꯇꯧꯕꯒꯤ ꯃꯇꯨꯡ ꯃꯇꯨꯡꯏꯟꯅ ꯁꯥꯕꯗꯣ ꯅꯪꯅ ꯇꯨꯂꯨꯒꯨꯝꯕ ꯏꯟꯖꯤꯟꯒꯨꯝꯕ ꯁꯤꯖꯤꯟꯅꯔꯒꯗꯤ
ꯎꯝ
ꯅꯪꯒꯤ ꯄꯣꯠꯇꯨꯅ ꯆꯤꯡꯉꯤꯕ ꯃꯩꯗꯣ
ꯎꯝ
ꯑꯗꯨꯒꯤ ꯃꯇꯨꯡ ꯏꯟꯅ ꯄꯩꯁꯥ ꯂꯧꯒꯅꯦꯕ ꯑꯗꯣ ꯍꯥꯏꯖꯕ ꯋꯥꯅꯤ ꯊꯥꯏ ꯀꯅꯥꯒꯤ ꯑꯩꯈꯣꯏꯒꯤ ꯏꯟꯖꯤꯟ ꯊꯥꯎ ꯍꯟꯕꯤꯗꯨꯗꯒꯤꯗꯤ ꯃꯩ ꯑꯗꯨ ꯆꯥ ꯈ ꯀꯥꯞꯁꯤꯟꯂꯒ ꯑꯗꯨꯅ ꯍꯦꯟꯅ ꯑꯗꯨꯃꯥꯏꯅ ꯇꯧꯕꯗꯨꯅ ꯍꯦꯟꯅ ꯈꯥꯡꯕꯅꯤꯗ ꯍꯥꯏꯗꯤ ꯃꯌꯥꯏꯁꯤꯗꯗꯤ ꯃꯩꯅ ꯁꯤꯟꯅꯗꯕ ꯂꯩꯇ꯭ꯔꯦꯅ ꯍꯧꯖꯤꯛꯇꯤ ꯌꯨꯝꯊꯣꯡꯗ ꯐ꯭ꯔꯤꯖꯇꯒꯤ ꯍꯧꯔꯒ ꯀꯔꯤ ꯄꯣꯠ ꯃꯆꯥ ꯃꯁꯨꯨ ꯔꯤꯐ꯭ꯔꯔꯤꯖꯔꯦ ꯇꯔꯗꯤ ꯚꯥꯔꯠꯔꯔ ꯃꯌꯥꯝꯁꯦ ꯑꯥꯏ ꯑ ꯑꯥꯏ ꯑꯦꯝ ꯑꯗꯨꯅ ꯑꯗꯨꯒꯨꯝꯕꯁꯦ ꯈꯔ ꯆꯪꯉꯦ ꯍꯥꯏꯇꯥꯔꯦ
ꯎꯝ
ꯑꯗꯨꯃꯥꯏꯅ ꯍꯥꯏꯗꯤ ꯅꯪꯅ ꯁꯤꯖꯤꯟꯅꯔꯒꯗꯅ ꯅꯪꯅ ꯄꯩꯁꯥ ꯈꯔ ꯌꯥꯝ ꯍꯥꯞꯆ ꯇꯥꯔꯦ ꯗꯔꯀꯥꯔ ꯇ ꯇꯥꯔꯒꯗꯤ ꯇꯨꯂꯨꯒꯨꯝꯕ ꯆꯤꯡꯒꯗꯕ ꯑꯣꯏꯔꯒꯗꯤ
ꯍꯥꯏꯗꯤ ꯑꯩꯅ ꯈ ꯈꯔ ꯍꯦꯟꯅ ꯁꯤꯖꯤꯟꯅꯕ ꯄꯥꯝꯕꯅꯤꯅ ꯈꯔ ꯍꯦꯟꯅ
ꯑ ꯍꯥꯞꯇꯣꯔꯦ
ꯎꯝ
ꯑꯩꯗꯤ ꯅꯪꯅ ꯍꯣꯠꯅꯔꯤꯕ ꯃꯇꯨꯡ ꯏꯟꯅꯁꯨ ꯄꯩꯁꯥꯗꯣ ꯀꯛꯈꯤꯗꯣꯏꯅꯦꯕ ꯃꯣꯏꯅ
ꯎꯝ ꯃꯥꯅꯦ
ꯑ ꯑꯪ ꯀꯌꯤꯝꯕꯧ ꯍꯥꯏꯗꯤ ꯁꯤꯖꯤꯟꯅ ꯗ꯭ꯔꯒꯁꯨ ꯑꯃꯨꯛ ꯌꯥꯗꯦꯀꯣ ꯑꯗꯨꯗꯨꯒ ꯇꯤ ꯑꯗꯨꯝ ꯀꯛꯈꯤꯗꯣꯏꯅꯦꯕ ꯄꯩꯁꯥꯁꯦ ꯀꯩ ꯍꯥꯏꯅꯤ ꯃꯣꯏꯅ ꯃꯌꯥꯝꯗꯒꯤ ꯈꯣꯝꯒꯠꯄ ꯍꯥꯏꯗꯣ ꯑꯗꯨꯅꯤꯗ ꯈꯣꯝꯒꯠꯂꯤꯁꯦ ꯑꯗꯨꯅ ꯍꯌꯦꯡ ꯑꯗꯨꯅ ꯑꯃꯨꯛ ꯑꯩꯈꯣꯏꯒꯤ ꯗꯤꯕꯂꯞꯃꯦꯟꯗ ꯑꯃꯨꯛ ꯊꯥꯗꯔꯛꯇꯣꯏꯔꯤꯕ ꯃꯩ ꯋꯥꯇꯔ ꯃꯩ ꯀꯩ ꯍꯥꯏꯅꯤ ꯄꯋꯥꯔ ꯁꯄ꯭ꯂꯥꯏꯒꯨꯝꯕ ꯀꯩꯒꯨꯝꯕ ꯁꯥꯔꯛꯄ ꯂꯩꯀꯥꯏꯒꯤ ꯑꯩꯈꯣꯏ ꯇ꯭ꯔꯥꯟꯁꯐꯣꯔꯃꯔꯒꯤ ꯍꯥꯞꯄꯗꯣ ꯑꯗꯨꯝꯕꯗ ꯁꯤꯖꯤꯟꯅꯔꯛꯇꯣꯏꯅꯦꯕ ꯑꯗꯨ ꯄ꯭ꯔꯤꯄꯦꯌꯔ ꯂꯥꯛꯄꯒꯤ ꯅꯨꯡꯉꯥꯏꯕꯁꯦ ꯃꯩꯒꯤ ꯍꯥꯏꯔꯒ ꯌꯥꯝ ꯊꯤꯅ ꯅꯨꯡꯉꯥꯏꯕꯁꯤꯅ ꯀꯩꯅꯣ ꯍꯥꯏꯔꯒꯗꯤ ꯑꯩꯈꯣꯏꯒꯤ ꯅꯣꯡꯒꯨꯝꯕ ꯇꯥꯕꯗ ꯌꯥꯝ ꯃꯨꯠꯀꯟꯕ ꯃꯩ ꯀꯔꯦꯟ ꯂꯩꯅꯔꯒ ꯎ ꯋꯥ ꯇꯦꯛꯄ ꯈꯣꯠꯄ ꯑꯗꯨꯝꯕ ꯇꯧꯕꯗꯣ ꯍꯟꯗꯛꯇꯤ ꯍꯥꯏꯗꯤ ꯑꯣꯌꯥꯔ ꯖꯦ ꯑꯣꯌꯥꯔꯁꯦ ꯑꯩꯈꯣꯏꯒꯤ ꯍꯥꯟꯅꯗꯤ ꯄꯨꯂꯞ ꯅꯦꯀꯦꯠꯇ ꯄꯨꯔꯝꯕꯅꯦꯕ
ꯎꯝ
ꯑꯗꯣ ꯍꯧꯖꯤꯛꯇꯤ ꯑꯣꯌꯥꯔꯁꯦ ꯐꯖꯅ ꯀꯣꯚꯔ ꯇꯧꯔꯒ ꯄ꯭ꯂꯥꯁꯇꯤꯛꯅ ꯀꯣꯚꯔ ꯇꯧꯔꯒ ꯐꯖꯅ ꯄꯨꯔꯛꯑꯦꯕ
ꯎꯝ ꯑꯗꯨꯅꯗꯤ ꯍꯥꯏꯗꯤ
ꯑꯗꯨꯅ ꯊꯤꯅ ꯐꯔꯛꯏꯅꯦ ꯍꯥꯏꯗꯤ ꯃꯤ ꯆꯤꯡꯕ ꯈꯣꯠꯄ ꯍꯥꯏꯔꯣ ꯑ ꯗꯤ ꯎ ꯋꯥ ꯇꯥꯁꯤꯜꯂꯛꯄ ꯅꯦꯀꯦꯠ ꯑꯥꯔꯃꯤꯅ ꯀꯩ ꯍꯥꯏꯅꯤ ꯍꯥꯟꯅꯒꯤ ꯑꯗꯨꯃꯥꯏꯅ ꯃꯩ ꯂꯥꯛꯇ ꯈꯣꯠꯇꯕꯗꯤ ꯀꯌꯥ ꯇꯧꯗ꯭ꯔꯦꯕ ꯑꯗꯨꯅ ꯃꯩ ꯍꯥꯏꯗꯤ ꯃꯩꯁꯦ ꯍꯧꯖꯤꯛꯇꯤ ꯆꯥꯡ ꯅꯥꯏꯔꯕꯅꯤꯅ ꯅꯨꯡꯉꯥꯏꯔꯦ ꯊꯕꯛ ꯏꯪꯈꯥꯡ ꯑꯃ ꯀꯩ ꯑꯃ ꯑꯗꯨ ꯏꯚꯟ ꯌꯦꯡꯉꯣ ꯐꯤ ꯁꯨꯕ ꯈꯣꯠꯄꯒꯤꯕꯨ ꯑꯣꯏꯔꯣ ꯍꯥꯏꯗꯤ ꯄꯣꯠ ꯃꯆꯥ ꯐꯣꯟꯒꯨꯝꯕ ꯀꯔꯤ ꯘꯔꯤꯒꯨꯝꯕ ꯀꯩꯅꯣꯗꯒꯤ ꯍꯧꯔꯒ ꯆꯥꯖ ꯇꯧꯕ ꯌꯥꯕ ꯃꯆꯥ ꯃꯆꯥ ꯃꯌꯥꯝꯗꯣ ꯍꯧꯖꯤꯛ ꯃꯩꯗ ꯉꯥꯛꯇꯅꯦꯕ ꯁꯤꯖꯤꯟꯅꯔꯤꯁꯦ ꯂꯩꯔꯤꯕ ꯑꯆꯧꯕ ꯐ꯭ꯔꯤꯖ ꯑꯣꯏꯒꯦꯔꯥ ꯑꯗꯨꯗꯒꯤꯗꯤ ꯋꯥꯁꯤꯡ ꯃꯦꯆꯤꯟ ꯑꯣꯏꯒꯦꯔꯥ ꯆꯥꯎꯕ ꯑꯆꯧꯕ ꯄꯣꯠꯂꯝ ꯃꯌꯥꯝꯁꯦ
ꯎꯝ
ꯌꯥꯇꯅꯤꯅꯦ ꯁꯤꯖꯤꯟꯅꯩꯁꯦ ꯅꯠꯇ꯭ꯔꯥ
ꯍꯣꯏ ꯃꯥꯅꯦ
ꯃꯩꯒꯤ ꯚꯦꯂꯨꯁꯦ ꯌꯥꯝꯅ ꯃꯔꯨ ꯑꯣꯏꯌꯦꯕ ꯑꯩꯈꯣꯏ ꯀꯩꯅꯣꯗꯁꯨ ꯑꯩꯈꯣꯏ ꯁꯤꯗꯁꯨ ꯍꯥꯏꯇꯥꯔꯦ ꯑꯗꯣ ꯃꯩ ꯃꯩꯁꯦ ꯑꯩꯈꯣꯏꯗ ꯍꯨꯔꯥꯜꯂ ꯈꯣꯠꯄ ꯃꯌꯥꯝꯁꯨ ꯌꯥꯎꯏ ꯊꯦꯡꯅꯩꯌꯦ ꯑꯗꯨꯝꯕꯗꯨꯗꯤ ꯃꯣꯏꯒꯤ ꯃꯩ ꯀꯩꯅꯣ ꯇꯧꯕ ꯀꯥꯡꯕꯨꯒꯤ ꯃꯇꯨꯡ ꯏꯟꯅ ꯃꯣꯏ ꯂꯣ ꯁꯦꯝꯕꯅꯦꯕ
ꯎꯝ
ꯂꯣ ꯗꯨꯏ ꯃꯇꯨꯡ ꯏꯟꯅ ꯑꯗꯨꯝꯕ ꯊꯦꯡꯅꯔꯝꯃꯒꯗꯤ ꯄꯥꯅꯤꯁꯃꯦꯟ ꯆꯥꯎꯋꯤ ꯐꯥꯏꯟ ꯑꯣꯏꯅ ꯄꯩꯁꯥ ꯊꯤꯕ ꯀꯥꯏꯅ ꯌꯥꯝꯅ ꯂꯩꯕꯅꯦ
ꯑꯣ
ꯌꯥꯔꯤ ꯉꯩꯗꯤ ꯃꯩꯁꯦ ꯍꯥꯏꯗꯤ ꯁꯦꯡꯅ ꯆꯨꯝꯅ ꯇꯧꯕꯅ ꯐꯩꯌꯦꯅ ꯈꯜꯂꯦ ꯃꯣꯠꯇꯗꯤ
ꯍꯥꯏꯗꯤ ꯑ ꯆꯨꯝꯃꯤꯁꯤꯡ ꯇꯣ ꯍꯥꯏꯗꯤ
ꯎꯝ
ꯉꯝꯗ꯭ꯔꯦ ꯇꯝꯗ꯭ꯔꯦ ꯍꯥꯏꯗꯤ ꯁꯣꯛꯄ ꯃꯩ ꯍꯥꯏꯁꯤꯗꯤ ꯂꯣꯏꯅ ꯃꯩ ꯅꯨꯡ ꯆꯤꯡꯕ ꯈꯣꯠ ꯄꯥ ꯑꯗꯨꯝꯕꯗ ꯁꯣꯛ ꯃꯣꯏ ꯑꯈꯪ ꯑꯍꯩ ꯌꯥꯎꯗꯅ ꯄꯨꯡ ꯀꯣꯠ ꯀꯣꯠꯁꯤꯜꯂꯨꯕ ꯑꯃ ꯈꯣꯠꯆꯜꯂꯨꯕ ꯑꯗꯨꯃꯥꯏꯅ ꯇꯧꯔꯨꯕꯗꯀꯣ
ꯎꯝ
ꯑꯗꯣ ꯍꯧꯖꯤꯛꯀꯥꯟꯗꯤ ꯌꯥꯝ ꯈꯦꯠꯅꯕꯁꯨ ꯂꯩꯑꯦ ꯄꯩꯁꯥꯁꯨ ꯍꯥꯞꯇꯔꯒꯁꯨ ꯃꯣꯏ ꯁꯣꯂꯔꯗꯒꯤ ꯆꯥꯔꯖ ꯇꯧꯔꯒ ꯊꯥꯟꯕ ꯌꯥꯕ ꯈꯣꯠ ꯆꯕ ꯀꯥꯏꯅ ꯑꯗꯨꯝꯕ ꯅꯨꯡꯁꯥꯗꯒꯤ ꯆꯥꯔꯖ ꯇꯧꯗꯨꯏꯅꯦꯕ
ꯑꯦ ꯑꯗꯨꯗꯅꯗꯤ ꯄꯩꯁꯥꯒꯤ ꯄꯩꯁꯥꯗꯤ ꯇꯤꯡꯉ ꯑꯣꯔꯈꯤꯗꯨꯅꯗꯤ ꯑꯌꯕꯦꯗꯤ ꯍꯣꯏ ꯄꯩꯁꯥꯗꯣ ꯍꯣꯏ ꯏꯁꯥꯗꯣ ꯁꯣꯂꯔꯒꯤ ꯇꯧꯕꯗꯨꯗꯤ ꯃꯩꯒꯤ ꯄꯩꯁꯥꯗꯨꯣ ꯊꯤꯗ꯭ꯔꯦꯗꯅ
ꯎꯝ
ꯁꯣꯂꯔꯒꯤ ꯂꯥꯛꯄꯗꯨꯅ ꯑꯗꯨꯝ ꯊꯥꯟꯖꯕ ꯌꯥꯔꯦꯗꯅ
ꯑꯗꯨꯅ ꯑꯩꯗꯤ ꯌꯥꯝꯅ ꯍꯦꯚꯤ ꯑꯣꯏꯕ ꯁꯤꯖꯤꯟꯅꯔꯝ ꯗꯥꯏꯗꯗꯤ ꯃꯩ ꯌꯥꯗꯦꯀꯣ
ꯎꯝ ꯌꯥꯗꯦ
ꯁꯣꯂꯔ ꯊꯝꯕꯁꯤꯁꯨ ꯐꯩꯌꯦ ꯍꯥꯏꯗꯤ ꯀꯔꯤ ꯍꯥꯏꯅꯤ ꯃꯩ ꯅꯨꯡꯁꯤꯠ ꯀꯅ ꯁꯦꯠꯄ ꯈꯣꯠꯄꯗ ꯋꯥꯌꯥꯔꯒꯨꯝꯕ ꯇꯦꯛꯄ ꯄꯣꯠ ꯁꯨꯝꯕ ꯇꯦꯛꯄꯗꯣ
ꯎꯝ
ꯑꯗꯨꯒꯨꯝꯕ ꯇꯦꯛꯄ ꯀꯥꯟꯗꯗꯤꯩꯗꯣ ꯂꯥꯛꯑꯣꯏꯗꯣꯏꯅꯦꯕ
ꯃꯥꯥꯟ
ꯑꯩꯈꯣꯏꯒꯤ ꯕꯦꯀꯞ ꯕꯦꯀꯞ ꯍꯥꯏꯇꯥꯔꯦꯀꯣ ꯁꯣꯂꯔꯒꯨꯝꯕꯁꯤꯅ ꯕꯦꯀꯞ ꯑꯣꯏꯅꯕ ꯊꯝꯕꯁꯨ ꯐꯩ ꯅꯠꯇ꯭ꯔꯒꯗꯤ ꯑ ꯃꯩꯗꯣ ꯃꯨꯠꯈꯤꯕꯗꯨ ꯀꯨꯝꯕ ꯃ ꯃꯤꯅꯝꯗꯤ
ꯃꯥ ꯃꯥ ꯃꯌꯥꯝꯝ
ꯅ ꯂꯩꯀꯥꯏꯗꯒ ꯊꯥꯅꯔꯤꯕ ꯃꯩ ꯃꯌꯥꯝ ꯑꯗꯨꯗꯒꯤꯗꯤ ꯂꯝꯕꯤ ꯆꯠꯂꯝꯗꯒ ꯊꯥꯔꯦ ꯃꯌꯥꯝꯗꯣ ꯂꯩꯩꯗꯨꯣ ꯃꯨꯠꯈꯤꯕ ꯃꯇꯝꯗꯗꯤ ꯃꯗꯨꯒꯤ ꯍꯥꯏꯔꯨꯔꯒꯗꯤ ꯑꯃꯛ ꯑꯩꯈꯣꯏꯩ
ꯎꯝ
ꯌꯥꯝꯅ ꯐꯩ ꯂꯣꯛꯇꯥꯛ ꯄ꯭ꯔꯣꯖꯦꯛꯁꯤ ꯂꯩꯔꯝꯗ꯭ꯔꯒꯗꯤ ꯑꯩꯈꯣꯏꯁꯤꯁꯨ ꯃꯩꯁꯤ ꯃꯄꯥꯟꯂꯣꯝꯗꯒꯤꯩ ꯂꯩꯔꯝꯒꯗꯣꯏꯅꯦꯕ
ꯃꯥ ꯄꯥꯝꯉꯒꯤ ꯃꯩ ꯃꯩ ꯁꯨꯝ ꯇꯔꯕꯥꯏꯟꯁꯦ ꯁꯤ ꯌꯥꯁꯦ ꯇꯔꯕꯥꯏꯟꯗꯒꯤ ꯁ ꯎꯡꯉꯤꯕ ꯁꯨꯝꯤꯡ ꯃꯌꯥꯝꯁꯦ ꯑꯃꯨꯛ ꯏꯁꯇꯣꯔ ꯇꯧꯁꯜꯂꯒ ꯑꯃꯨꯛ ꯃꯥꯏ ꯃꯥꯏ ꯗꯤꯄꯥꯔꯠꯃꯦꯟꯗ ꯑꯃꯨꯛ ꯊꯥꯛꯅꯦ ꯑꯗꯨ ꯑꯩꯁ
ꯎꯝ ꯑꯗꯨꯅ
ꯄꯂꯞꯄꯉꯕ
ꯎꯝ ꯀꯣꯜꯂꯒ ꯑꯗꯨꯅ ꯃꯩꯁꯦ ꯀꯔꯤ ꯍꯥꯏꯅꯤ ꯑꯗꯨꯃꯥꯏꯅ ꯂꯣꯛꯇꯥꯛ ꯄ꯭ꯔꯣꯖꯦꯛꯁꯤꯗꯒꯤ ꯊꯥꯗꯔꯛꯑꯦ ꯑꯗꯨꯒ ꯑꯩꯈꯣꯏꯗ ꯑꯃꯨꯛ ꯀꯩ ꯍꯥꯏꯅꯤ ꯃꯣꯏ ꯏꯁꯇꯣꯔ ꯇꯧꯔꯛꯅꯤ ꯑꯗꯨꯒ ꯑꯩꯈꯣꯏꯗ ꯑꯃꯨꯛ ꯁꯄ꯭ꯂꯥꯏꯅꯦꯕ ꯇꯧꯔꯛꯏꯁꯦ ꯊꯥꯗꯣꯔꯛꯏꯁꯦ ꯃꯩꯁꯦ
ꯎꯝ
ꯑꯗꯨꯅ ꯑꯩꯈꯣꯏ ꯃꯌꯥꯝꯅ ꯊꯥꯅꯔꯤꯕ ꯁꯤꯖꯤꯟꯅꯔꯤꯕ ꯃꯌꯥꯝꯁꯦ ꯂꯣꯛꯇꯥꯛ ꯄ꯭ꯔꯣꯖꯦꯛꯁꯤꯅ ꯃꯔꯨꯑꯣꯏ ꯑꯣꯏꯅ ꯂꯣꯏꯅ ꯗꯤꯄꯦꯟ ꯇꯧꯔꯒ ꯁꯤꯖꯤꯟꯅꯔꯤꯕ ꯊꯥꯔꯛꯩ ꯃꯌꯥꯝꯁꯦ ꯃꯁꯤ ꯂꯩꯔꯝꯕꯩ ꯐꯔꯤꯅꯤ ꯁꯤꯗ ꯆꯦꯟꯕ ꯑꯁꯤꯗ ꯁꯦꯝꯕꯗꯀꯣ ꯄ꯭ꯔꯣꯖꯦꯛꯁꯦ ꯁꯦꯝꯕꯗ ꯂꯨꯄꯥ ꯀꯣꯔ ꯀꯣꯔ ꯀꯌꯥ ꯑꯗꯨꯝ ꯆꯪꯈ꯭ꯔꯕꯅꯦꯕ
ꯀ꯭ꯔꯣ ꯀ꯭ꯔꯣ ꯆꯪ ꯑꯗꯨꯒ ꯑꯩꯈꯣꯏ ꯄ꯭ꯔꯣꯒꯣ ꯆꯪꯉꯨꯕꯩꯅꯤꯅ ꯑꯩꯈꯣꯏ ꯃꯅꯤꯄꯨꯔ ꯄ꯭ꯔꯖꯥ ꯂꯣꯏ ꯅꯨꯡꯉꯥꯏꯔꯁꯦ ꯍꯥꯏꯗꯤ ꯍꯥꯟꯅ ꯁꯨꯝꯕ ꯑꯗꯨꯗꯤ ꯄꯨꯡꯍꯟꯥꯂꯦ ꯉꯥꯜꯂꯦꯗꯤ ꯑꯃ ꯑꯤ ꯉꯥꯏꯕ ꯂꯩꯇꯔꯦ ꯑꯩꯈꯣꯏꯅꯗꯤ ꯂꯥꯏꯔꯤꯛ ꯂꯥꯏꯁꯨ ꯇꯝꯖꯅꯤꯡꯕ ꯏꯆꯥ ꯏꯅꯥꯎ ꯏꯁꯥ ꯏ ꯁ ꯃꯌꯥꯝꯁꯦ ꯃꯣꯏ ꯅꯨꯡꯗꯥꯡꯗ ꯃꯩ ꯃꯃꯟ ꯍꯥꯏꯕꯒꯤ ꯑꯋꯥꯕꯁꯨ ꯂꯩꯇ꯭ꯔꯦ ꯑꯗꯣ ꯏꯕ ꯍꯥꯏꯗꯤ ꯑꯋꯥꯕ